ꯍꯜꯂꯣꯐ
ꯑꯥ ꯇꯥꯔꯦ
ꯑꯣ ꯅꯦꯠ
ꯦꯥꯛꯁ ꯈꯔ ꯅꯨꯡꯉꯥꯏꯇꯕ꯭ꯔꯥ ꯏꯄꯣ ꯈꯕ ꯆꯠꯀꯦ ꯇꯧꯋꯤ ꯑꯗꯣ
ꯈꯋꯥ ꯈꯃꯥꯏ ꯇ ꯅꯔꯤ ꯅ
ꯑꯗꯨꯝ ꯂꯩꯔꯤꯗ ꯑꯗꯨꯝ ꯋꯥꯋꯥꯛꯀꯤꯡ ꯅꯨꯡꯀꯤꯡꯒ ꯆꯠꯂꯤ ꯍꯧꯖꯤꯛꯄꯨꯗꯤ ꯅꯨꯡꯗꯥꯡ ꯋꯥꯏꯔꯝꯒꯤ
ꯎꯝ ꯐꯩ ꯋꯥꯛꯀꯤꯡ ꯆꯠꯄꯁꯤꯁꯨ ꯑꯗꯣ ꯅꯣꯡꯗꯤ ꯀꯃꯥꯏꯅ ꯇꯧꯒ
ꯅꯣꯡꯁꯦ ꯃꯑꯣꯡ ꯃꯥꯟꯗꯅ ꯅꯨꯡꯁꯥ ꯀꯟꯅ ꯁꯥꯔꯝꯃꯦ ꯑꯗꯣ ꯑꯃꯨꯛ ꯅꯣꯡꯁꯦ ꯑꯄꯥꯏꯕ ꯅꯣꯡ ꯍꯥꯏꯗꯣꯏꯗꯨꯣꯏꯔꯣ ꯈꯪꯗꯦ ꯀꯟꯅ ꯍꯩꯊꯔꯝꯃ ꯑꯃꯨꯛ ꯍꯥꯡꯈ꯭ꯔꯦ ꯍꯧꯖꯤꯛꯄꯨꯗꯤ
ꯑꯣ ꯑꯩꯈꯣꯏꯔꯣꯝꯗꯁꯨ ꯅꯣꯡꯁꯤꯦ ꯌꯥꯝ ꯂꯤꯛꯏꯅꯦ ꯁꯥꯕꯕꯁꯤꯗꯤ ꯌꯥꯝ ꯁꯥ
ꯏ ꯌꯥꯝꯁꯤ
ꯃ ꯁꯤ ꯉꯔꯥꯡ
ꯃꯔꯥꯡ ꯀꯥꯏꯗꯕꯒꯤ ꯄꯁꯤꯡꯁꯦ ꯁꯨꯕ ꯌꯥꯗꯗꯅ ꯂꯩꯔꯤꯅꯦꯕ ꯃꯇꯝꯕꯨꯗꯤ ꯑꯣꯏꯔꯛꯑꯕꯅꯤ ꯑꯗꯣ
ꯎꯝ
ꯎ
ꯑꯗꯣ ꯋꯀꯤꯡ ꯆꯠꯄꯁꯦ ꯐꯩ ꯍꯧꯖꯤꯛꯀꯥꯟꯁꯤꯦ ꯁꯨꯕ ꯅꯣꯝꯕ ꯑꯁꯦ ꯌꯥꯝ ꯋꯥꯠꯅꯔꯕꯅꯤꯅ ꯍꯥꯏꯕꯗꯤ ꯂ ꯇꯕꯅꯤꯉ ꯍꯥꯏꯅ ꯑꯉꯥꯡꯁꯤꯡꯅ ꯂꯥꯏꯔꯤꯛ ꯇꯝꯕꯗꯤ
ꯍꯒꯤꯁꯤꯡ ꯁꯨꯕ ꯑꯗꯒꯤ ꯁꯨꯕ
ꯂꯣꯏꯅ ꯃꯇꯦꯡ ꯄꯥꯡꯅꯔꯒ ꯇꯝꯃꯝꯕꯅꯤꯗꯣ ꯍꯧꯖꯤꯅ ꯅꯣꯡꯉꯥꯟꯕ ꯇꯨꯋꯏꯁꯟ ꯑꯗꯒꯤ ꯍꯜꯂꯛꯑꯒ ꯁ꯭ꯀꯨꯜ
ꯂꯒꯥ ꯃꯨꯛ
ꯇꯨꯏꯤꯁꯟ ꯇꯧꯕꯗ ꯑꯉꯥꯡꯁꯤꯡꯁꯦ
ꯍꯛꯆꯥꯡꯁꯤꯡꯁꯦ ꯅꯣꯏꯕꯗꯤ ꯃꯥꯜꯂꯒ ꯃꯅꯨꯡꯗ ꯁꯦꯡꯕꯁꯦ ꯋꯥꯠꯅꯩꯌꯦꯕ ꯑꯗꯨꯅ ꯌꯥꯝ
ꯑꯄꯦꯁ ꯃꯥꯅꯦ ꯍꯧꯖꯤꯛꯇꯤ ꯂꯧ ꯁꯨꯕ ꯈꯣꯠꯄ ꯃꯇꯦꯡ ꯄꯥꯡꯕ ꯍꯥꯏꯁꯦ ꯂꯧꯧꯕ ꯏꯔꯩ ꯂꯩꯁꯜꯂꯛꯇ꯭ꯔꯦꯗ ꯌꯨꯝ ꯁꯥꯖꯟꯕꯅꯤ ꯈꯪꯗꯦ ꯇꯧꯕꯦꯀꯣ ꯑꯗꯒꯤ ꯄ꯭ꯂꯦꯒ꯭ꯔꯥꯎꯟ ꯈꯒꯁꯦ ꯏꯔꯩ ꯂꯩꯁꯜꯂꯛꯇꯕ ꯑꯗꯨꯅ ꯄꯩꯁꯥ ꯊꯤꯔ ꯖꯤꯝ ꯆꯠꯄꯒꯨꯝꯕ ꯁꯨꯝꯕꯁꯤꯗ ꯑꯣꯏꯅ ꯇꯧꯅꯔꯦ ꯍꯧꯖꯤꯛꯀꯥꯟꯒꯤ ꯂꯥꯏꯞ ꯏꯁꯇꯥꯏꯜꯁꯦ
ꯃꯥꯅꯦ ꯍꯧꯖꯤꯀꯪꯒꯤ ꯂꯥꯛꯇꯥꯖꯦ ꯃꯑꯣꯡ ꯑꯃ ꯃꯤ ꯇꯧ ꯇꯧꯔꯦ ꯖꯤꯝ ꯍꯥꯏꯔꯒ ꯃꯤ ꯂꯣꯏꯅꯃꯛ ꯆꯠꯄ ꯉꯝꯗꯕꯁꯨ ꯑꯗꯨꯝ ꯌꯥꯋ ꯑꯗꯨꯒ ꯎꯝ ꯈꯔ ꯑꯃ ꯍꯧꯖꯤꯛꯀꯥꯟꯁꯦ ꯑꯩꯅ ꯊꯦꯡꯅꯕꯗ ꯑ ꯋꯥꯀꯤ ꯈꯅ ꯆ ꯁꯥꯏ
ꯑꯥ ꯌ ꯑꯩ ꯑꯏ ꯌꯥ ꯐꯥꯎꯔꯦ ꯑꯗꯨꯒ
ꯑꯩꯈꯣꯏꯒꯤ ꯌꯥꯗ꯭ꯔꯦ ꯍꯧꯖꯤꯛꯀꯥꯟ ꯂꯥꯏꯐꯁ ꯍꯥꯏꯁꯦ
ꯈꯦꯅꯔꯦ ꯊꯥꯏꯅꯖꯁꯨ
ꯌꯥꯍꯎꯁꯨ ꯑꯗꯨꯝ ꯉꯟꯅ ꯍꯧꯒꯠꯄꯁ ꯏꯌꯥꯎ ꯌꯥꯎꯁꯜꯂꯛꯇ꯭ꯔꯦ ꯑꯩꯈꯣꯏ ꯂꯩꯀꯥꯏꯗ
ꯅꯤ ꯀꯥꯏꯗꯁꯨ
ꯑꯗꯨꯒ ꯎꯝ ꯆꯥꯕ ꯊꯛꯄ ꯑꯗꯩ ꯆꯤꯟꯖꯥꯛ
ꯎꯝ ꯑꯗꯒꯤ ꯂꯣꯏꯅ ꯈꯦꯠꯅꯔꯦ
ꯑꯩꯈꯣꯏꯅ ꯑꯉꯥꯡ ꯑꯣꯏꯔꯤꯉꯩꯗꯨꯒ
ꯃꯥꯅꯦ ꯍꯧꯖꯤꯛꯇꯤ ꯂꯝꯁꯨ ꯁꯨꯝ ꯂꯩꯁꯜꯂꯛꯇꯕꯒꯀꯣ ꯑꯗꯒꯤ ꯁꯨꯕ ꯅꯣꯝꯕ ꯇꯟꯅꯔꯛꯄ ꯍꯥꯏꯗꯣꯏꯔꯥ ꯂꯩꯍꯥꯎ ꯐꯆꯜꯂꯛꯇꯦꯅ ꯍꯥꯔ ꯅꯨꯡ ꯍꯥꯞꯆꯤꯟꯕ ꯈꯣꯠꯆꯤꯟꯕ ꯑꯃꯨꯛ ꯇꯧꯔꯦ ꯑꯗꯣ
ꯎꯝ
ꯑꯗꯒꯤ ꯌꯥꯗ꯭ꯔꯦꯗ ꯌꯥꯝꯅ
ꯎꯝ ꯃꯥꯅꯦ ꯑꯅꯣ ꯑꯍꯜ
ꯑꯍꯜꯒꯤ ꯑꯍꯜꯁꯤ ꯁꯥꯡꯕꯒꯤ ꯆꯥꯡꯁꯦ ꯁꯤꯡ ꯑꯆꯕꯁꯤꯡꯗꯨꯒ
ꯍꯧꯖꯤꯛꯀꯤ ꯃꯤꯔꯣꯜꯁꯤꯒ ꯍꯥꯏꯇꯥꯔꯦ ꯁꯤ ꯁꯥꯡꯕ ꯈꯦꯅꯕꯁꯦ
ꯑ
ꯁꯥꯡꯕ ꯃꯣꯏꯅ ꯌꯥꯝ ꯍꯦꯜꯂꯤꯗ
ꯍꯧꯖꯤꯛꯀꯥꯟꯗꯤ ꯀꯨꯏꯅ ꯄꯨꯁꯤꯅꯗ꯭ꯔꯦꯗ ꯀꯩꯅꯣ ꯇꯧꯔꯁꯨ ꯍꯧꯖꯤꯛꯀꯥꯟꯗꯤ ꯆꯍꯤꯁꯦ ꯐꯣꯔꯇꯤ ꯐꯣꯔꯇꯤ ꯁꯨꯃꯥꯏ ꯐꯣꯔꯇꯤ ꯄ꯭ꯂꯁ ꯑꯣꯏꯈꯠꯂꯛꯑꯗꯤ ꯅꯥꯕ ꯈꯣꯠꯄ ꯀꯣ ꯃꯁꯆꯥ ꯃꯅꯨꯡꯁꯤ
ꯃꯥꯒꯤ
ꯂꯥꯏꯑꯣꯡ ꯐꯨꯗꯣꯔꯛꯄ ꯍꯧꯔꯦ ꯍꯥꯏꯇꯥꯔꯦ
ꯎꯝ
ꯃꯔꯨ ꯑꯣꯏꯅ ꯑꯩꯈꯣꯏꯒꯤ ꯂꯝꯁꯤ ꯗꯥꯏꯕꯦꯇꯤꯛ ꯄꯦꯁꯦꯟꯁꯤꯡ ꯃꯔꯥꯡ ꯀꯥꯏꯕ ꯑꯣꯏꯕ ꯑꯣꯠꯄ ꯇꯕ ꯁꯔꯨꯛꯁꯦ ꯋꯥꯠꯅꯔꯛꯄ
ꯃꯥꯅꯤ ꯗꯥꯏꯕꯤꯦꯇꯤꯁꯁꯦ ꯂꯩꯇꯕ ꯏꯃꯨꯡ ꯍꯧꯖꯤꯛ ꯃꯁꯤꯡ ꯊꯤꯕꯕꯨ ꯌꯥꯔꯛꯑꯅꯤꯗ ꯂꯩꯀꯥꯏ ꯑꯃꯗ
ꯑꯗꯨꯅꯦ
ꯑꯩꯈꯣꯏ ꯈꯔ ꯈꯔ ꯅꯍꯥ ꯑꯣꯏꯔꯤꯕꯁꯤꯡꯁꯤ ꯌꯥꯝꯅ ꯗꯔꯀꯥꯔ ꯑꯣꯏꯔꯦ ꯍꯛꯆꯥꯡ ꯑꯃꯒꯤ ꯍꯨꯃꯥꯡ ꯇꯥꯅꯅꯕ ꯀꯩꯅꯣ ꯍꯥꯏꯕꯗꯨ ꯌꯦꯡꯉꯀꯥꯟꯗ
ꯎꯝ
ꯋꯋꯥꯛꯀꯤꯡꯗꯤ ꯀꯃꯥꯏꯅ ꯆꯠꯂꯤ ꯅꯊꯟꯗ ꯆꯠꯄ꯭ꯔꯥ ꯅꯃꯥꯟꯅꯕꯤꯁꯤꯡ ꯍꯧꯔ ꯆꯠꯄ꯭ꯔꯥ
ꯏꯃꯥꯟꯅꯕꯤ ꯑꯃ ꯇꯧꯔꯒ ꯋꯥꯛꯀꯤꯡ ꯌꯥꯝ ꯀꯟꯅ ꯆꯠꯄ ꯆꯦꯟꯕꯁꯨ ꯅꯠꯇꯦꯗ ꯁꯨꯝ ꯅꯨꯡꯁꯤꯠ ꯅꯨꯡꯁꯥꯁꯦ ꯍꯧꯖꯤꯛꯀꯥꯟꯁꯦ ꯀꯩꯅꯣ ꯇꯧꯕꯅꯤꯅ ꯀꯣ ꯑꯩꯈꯣꯏ ꯁꯣꯝꯗ ꯈꯔ ꯃꯅꯤꯡ ꯂꯧꯕꯨꯛ ꯑꯣꯏ ꯀꯩ ꯑꯣꯏ ꯇꯧꯕ ꯇꯧꯕ ꯁꯤꯗ ꯈꯔ ꯒꯥꯔꯤꯒꯗꯣ ꯈꯔ ꯂꯠꯄ ꯍꯥꯏꯇꯥꯔꯦ ꯁꯤꯗꯅ ꯆꯠꯄꯗꯣ ꯅꯨꯡꯁꯤꯠ ꯅꯨꯡꯁꯥ ꯑꯁꯦꯡꯕ ꯈꯔ ꯐꯪꯉꯦ ꯑꯗꯨ ꯁꯤꯗ ꯑꯗꯨꯝ ꯅꯨꯡꯁꯤꯠ ꯆꯥꯕꯣꯏ ꯀꯩꯕꯣꯏ ꯑꯗꯨꯝ ꯆꯠꯄ ꯁꯥꯟꯅꯕ ꯏꯁꯥꯁꯦ ꯃꯨꯃꯦꯟ ꯈꯔ ꯇꯧꯍꯟꯕ
ꯎꯝꯝ ꯌꯥꯝ ꯗꯔꯀꯥꯅꯤ
ꯎꯝ
ꯗꯔꯀꯥꯔꯅꯤ ꯍꯧꯖꯤꯛꯀꯥꯟꯁꯤ ꯊꯥꯏꯅ
ꯎꯝ ꯃꯥꯟꯅꯤ
ꯁꯥꯟꯅꯗꯅ ꯇꯧꯕꯅꯤꯅ ꯏꯁꯥꯒꯤ ꯂꯦꯡ ꯑꯣꯠꯄ ꯈꯣꯠꯄꯁꯤ ꯍꯂꯛꯑꯅꯤ ꯆꯔ ꯋꯥꯜꯂꯅꯤ ꯇꯨꯏꯁꯟ ꯆꯠꯅ ꯍꯣꯠꯅꯔꯅꯤ ꯂꯥꯏꯔꯤꯛ ꯍꯩꯕ ꯍꯥꯏꯔ
ꯃꯤꯗꯒꯤ ꯍꯧꯖꯤꯛꯀꯥꯟ ꯑꯥ ꯌꯥꯝ ꯀꯥ ꯍꯦꯟꯅ ꯍꯦꯟꯕ
ꯑ ꯍꯧꯖꯤꯛꯀꯥꯟꯁꯤꯅ ꯀꯩꯅꯣꯒꯨꯝꯕ ꯗꯤꯖꯤꯇꯦꯜ ꯀꯩꯅꯣꯒꯤ ꯃꯇꯝ ꯑꯣꯏꯕꯩꯀꯣ ꯈꯔ ꯈꯖꯤꯛ ꯀꯩꯅꯣ ꯇꯧꯋꯦ ꯍꯥꯏꯕ ꯋꯥꯅꯤꯗ
ꯋꯥꯅꯦ ꯊꯃꯣ ꯃꯣꯕꯥꯏꯜ ꯊꯣꯛꯂꯛꯄ ꯑꯗꯒꯤ ꯏꯟꯇꯔꯅꯦꯠꯀꯤ ꯐꯦꯁꯤꯂꯤꯇꯤ ꯃꯌꯥꯝ ꯊꯣꯛꯂꯛꯄ ꯑꯉꯥꯡꯁꯤꯡꯒꯤꯒꯤ ꯇꯨꯋꯏꯁꯟ ꯆꯠꯀꯦ ꯍꯥꯏꯔꯐꯥꯎꯗ ꯂꯝꯄꯥꯛ ꯑꯣꯁꯦ ꯌꯥꯝ ꯃꯔꯥꯡ ꯀꯥꯏꯗ꯭ꯔꯦ ꯑꯩꯣꯏ ꯐꯣꯟ
ꯑꯣ
ꯄꯨꯟꯁꯤꯟꯅꯒ ꯂꯩꯈ꯭ꯔꯦ ꯍꯥꯏꯇꯥꯔꯦ ꯑꯗꯨꯅ ꯑꯩꯈꯣꯏ ꯑꯖꯁꯤꯡ ꯍꯥꯏꯇꯥꯔꯦ ꯑꯩꯈꯣꯏ ꯑꯩꯈꯣꯏ ꯃꯌꯥꯝꯁꯦ ꯄꯨꯟꯅ ꯇꯞꯅ ꯇꯞꯅ ꯁꯦꯝꯗꯣꯛꯃꯤꯟꯅꯕ ꯑꯃ ꯌꯥꯝ ꯗꯔꯀꯥꯔ ꯑꯣꯏꯔꯕꯖꯥꯠꯅꯤ ꯅꯠꯇ꯭ꯔꯒꯗꯤ ꯆꯍꯤ ꯊꯥꯏꯅ ꯆꯥꯃꯒꯄꯥ ꯍꯥꯏꯕꯁꯤ ꯆꯥꯡ ꯑꯃꯗ ꯄꯨꯟꯁꯤꯟꯅꯔꯝꯃꯤ
ꯃꯥꯅꯤ
ꯍ ꯃꯔꯔꯐꯨꯒꯁꯣꯒ ꯀꯁꯤ ꯃ ꯐꯨ ꯂꯥꯟ ꯟ ꯃꯔꯥꯡ ꯀꯥꯏꯁꯤꯜꯂꯛꯇꯕꯗꯧꯅ ꯈꯟꯖꯔꯕ
ꯐꯨꯒ ꯌꯧꯔꯗꯤ ꯌꯥꯝ ꯄꯨꯟꯁꯤꯔꯦꯗ ꯍꯧꯖꯤꯛꯀꯥꯟꯗꯀꯣ
ꯑꯗꯨꯅ ꯑꯩꯈꯣꯏꯒꯤ ꯄꯨꯟꯁꯤ ꯃꯍꯤꯡꯁꯤ ꯂꯥꯏꯐ ꯁꯇꯥꯏꯜꯁꯦ ꯈꯔ ꯈꯔ ꯑꯣꯏꯔ ꯑꯥ ꯎꯕ ꯁꯁ ꯑꯣꯏꯔꯦ ꯑ ꯑꯅ ꯑꯄꯤꯛꯄ ꯑꯄꯤꯛꯄ ꯑꯉꯥꯡꯕꯁꯤꯡꯁꯤꯁꯨ ꯉꯟꯅ ꯍꯧꯗꯣꯛꯄꯤꯔꯒ
ꯃꯥꯅꯦ ꯑꯗꯨꯗꯒꯤ ꯀꯩꯅꯣꯁꯨ ꯇꯧꯔꯦꯗ ꯍꯧꯖꯤꯛꯀꯥꯟꯁꯦ ꯊꯥꯏꯔꯦ ꯅꯨꯄꯤꯗ ꯍꯥꯏꯔꯁꯨꯀꯣ ꯅꯨꯄꯤꯁꯦ ꯑꯃꯉꯛ ꯊꯥꯏꯅ ꯗꯤ ꯊꯕꯛ ꯏꯟꯈꯥꯡꯗ ꯌꯨꯝꯒꯤ ꯊꯕꯛ ꯏꯟꯈꯥꯡꯗ ꯀꯩꯁꯨ ꯅꯣꯏꯕ ꯈꯣꯠꯄꯁꯦꯀꯣ ꯀꯩꯅꯣ ꯇꯧ ꯄꯣꯟꯇꯦꯕ ꯊꯕꯛꯁꯤꯗ ꯃꯇꯝ ꯀꯣꯟꯅꯗ꯭ꯔꯤꯅꯦ ꯍꯧꯖꯤꯛꯇꯤ
ꯃꯥꯅꯦ ꯆꯥꯛ ꯇ‌ꯣꯛꯄꯒ ꯃ‌ꯣꯏ ꯑꯅꯤ ꯑꯍꯨꯝ ꯄꯨꯟꯖꯟꯔꯒ ꯋꯥꯔꯤ
ꯊꯕꯛꯁꯦ ꯏꯔꯩ ꯂꯩꯇꯕꯒꯤ ꯇꯥꯏꯞꯇ ꯍꯥꯏꯗꯤ ꯊꯥꯏꯅ ꯍꯥꯏꯔꯝꯃꯦ ꯆꯦꯡ ꯁꯨꯕ ꯀꯥꯏꯅ ꯐꯧ ꯁꯨꯕ ꯀꯥꯏꯁꯨ ꯍꯧꯖꯤꯛꯇꯤ ꯂꯩꯇ꯭ꯔꯦ ꯋꯥꯏ ꯇꯩꯕꯗ ꯍꯥꯏꯔꯣ ꯍꯧꯖꯤꯛꯇꯤ ꯋꯥꯏꯄꯔ ꯑꯃꯇꯧ ꯐꯠ ꯐꯠ ꯐꯠ ꯃꯤꯅꯤꯠ ꯃꯉꯥ ꯐꯥꯗ꯭ꯔꯦ ꯊꯥꯏꯅꯗꯤ ꯀꯩꯅꯣ ꯐꯝꯗꯅ ꯈꯣꯠꯇꯅ ꯇꯧꯔꯝꯕꯅꯤꯅꯀꯣ
ꯃꯥꯂꯦ
ꯈꯦꯠꯅꯔꯦꯗ
ꯎꯝ ꯑꯩꯈꯣꯏꯒꯤ ꯑꯍꯜꯁꯤꯡꯅ ꯇꯧꯔꯝꯁꯨ ꯌꯥꯝ ꯐꯖ ꯐꯖꯅꯤ ꯋꯥꯏ ꯇꯩꯕ ꯍꯥꯏꯒꯗ꯭ꯔꯥ ꯇꯧꯔꯒ ꯈꯨꯠꯅ ꯍꯥꯏꯔꯒ ꯑꯣꯠꯂꯒ
ꯑꯦꯛꯁꯔꯁꯥꯏꯁ ꯃꯈꯜ ꯑꯃꯅꯤ ꯍꯥꯏ ꯀꯣ ꯃꯣꯏꯁꯦ
ꯅꯍꯟꯗꯤ ꯑꯩꯈ‌ꯣꯏꯒꯤ ꯂꯩꯀꯥꯏꯒꯤ
ꯑ ꯃꯔꯝ ꯃ‌ꯣꯛꯄ ꯍꯥꯏꯒꯗꯔ ꯀꯒꯤ ꯁꯨꯃꯥꯡ
ꯑꯥ
ꯅꯨꯄꯥ ꯑꯃꯐꯥꯎ ꯂꯩꯇ ꯇꯔ‌ꯦꯅ
ꯇꯥꯁꯟꯅꯤꯡꯉꯥꯏ ꯁꯨꯃꯥꯡꯗꯣ ꯂꯩꯇ꯭ꯔꯝꯅꯤꯅ ꯂꯩꯇ꯭ꯔꯕ ꯖꯥꯠꯅꯤꯗ ꯑꯡ
ꯑꯩꯅꯕꯨꯗꯤꯝ ꯍꯥꯏꯔꯝꯃꯤ ꯍꯣꯏ ꯃꯣꯏꯅ ꯇꯧꯅꯤꯡꯉꯁꯨ ꯁꯨꯃꯥꯡ ꯂꯩꯅꯗꯕꯁꯤꯗ ꯑꯣꯏꯔꯝꯕ ꯌꯥꯏ ꯍꯥꯏꯅ
ꯌꯣꯛꯁꯦ
ꯃꯥꯅꯦ
ꯑꯦ ꯁꯤꯃꯥ ꯊꯥꯡꯉꯛꯑꯣ ꯍꯥꯏꯅ ꯃꯃꯥ ꯃꯄꯥꯒꯤ ꯌꯨꯝꯒꯤ ꯃꯇꯦꯡ ꯄꯥꯡꯍꯟꯒꯗꯧꯕꯗꯣ ꯂꯨꯔ ꯇꯧꯔꯤꯅꯦꯅ
ꯃꯥꯅꯤ ꯋꯥꯒꯤꯅꯤꯅ ꯈꯟꯕ ꯑꯣꯏꯅ ꯊꯣꯛꯑꯦꯕ
ꯎ ꯈꯨꯌꯣꯛꯁꯤꯁꯨ ꯈꯔ ꯈꯦꯠꯅꯔꯦ ꯑꯗꯨꯅ ꯃꯁꯤ ꯁꯤ ꯑꯩꯈꯣꯏꯒꯤ ꯄꯦꯔꯦꯟꯁꯤꯡ
ꯑꯥ
ꯑꯗꯨꯅ ꯍꯣꯏ ꯍꯣꯏ ꯐꯔꯦ ꯐꯔꯦ ꯏꯆꯦ ꯏꯄꯥ ꯋꯥꯔꯤꯁꯨ
ꯑꯥ ꯍꯣꯏ ꯍꯣꯏ ꯎꯝ ꯊꯝꯃꯒ‌ꯦꯀ‌ꯣ ꯑꯥ ꯍꯣꯏ ꯍꯣꯏ ꯎꯝ